ꯑꯩꯌꯥ
ꯌꯨꯝ ꯌꯧꯔꯕꯣ ꯌꯨꯝ ꯌꯧꯔꯕ꯭ꯔꯕ ꯇꯥꯗ꯭ꯔ
ꯇꯥꯏ ꯑꯁ ꯒ꯭ꯌꯥꯟ ꯇꯥꯗꯦ ꯅꯪꯒꯤ ꯀꯨꯣꯏꯁꯟꯗꯣ
ꯇꯥꯕꯒꯨꯝ ꯇꯥꯗꯕꯒꯨꯝ ꯇꯧꯋꯤꯅꯤ
ꯑꯗꯨ ꯅꯪ ꯉꯁꯥꯏ ꯋꯥꯛꯀꯤꯡ ꯆꯠꯂꯦ ꯍꯥꯏꯕ ꯅꯠꯇ꯭ꯔꯣ
ꯌꯨꯝ ꯌꯧꯨꯔꯕꯣ ꯍꯥꯏꯕꯔꯣ
ꯍꯣꯏ ꯁꯨꯝ ꯌꯧꯔꯕ꯭ꯔꯣ ꯍꯣꯏ ꯍꯥꯏꯌꯨꯅꯦ ꯑꯗꯨꯃꯥꯏꯅ ꯍꯥꯡꯕꯅꯦ
ꯑꯥ
ꯀꯔꯤꯅꯣ ꯑꯩ ꯈꯣꯟꯖꯦꯜꯔꯣ ꯑꯩꯒꯤ ꯑꯩꯒꯤ ꯋꯥꯉꯥꯡ
ꯀꯩꯅꯣ ꯅꯪꯗꯣ ꯋꯥꯁꯨ ꯌꯥꯝ ꯀꯟꯅ ꯉꯥꯡꯗꯕ
ꯏꯁ ꯀꯟꯅ ꯉꯥꯡꯉꯨꯅꯦ ꯑꯩꯒꯤ ꯏꯁꯄꯤꯀꯔꯅꯅꯦꯕꯀꯣ ꯑꯩꯒꯤ ꯃꯥꯎꯠ ꯄꯤꯁꯁꯨ ꯃꯊꯛꯇ ꯈꯝꯕꯗꯣꯏꯅꯤꯗ
ꯇꯥꯗ꯭ꯔꯣ ꯍꯧꯖꯤꯛꯁꯨ ꯅꯠꯇꯗꯤ ꯑꯍ ꯗꯀꯣ ꯑꯩ ꯀꯣꯜ ꯌꯩ ꯑꯍꯥꯟꯕ ꯇꯧꯔꯛꯄꯗ ꯍꯦꯛꯇ ꯑꯗꯨꯝ ꯇꯧꯕ ꯏꯁꯄꯤꯀꯔ ꯐꯖꯅ ꯇꯥ ꯑꯗꯨꯗ ꯌꯥꯝ ꯂꯥꯞꯅ ꯇꯥꯕꯗꯣ
ꯑꯣ ꯈ ꯀꯣꯜꯗꯣ ꯈꯔ ꯁꯥꯡꯉꯗꯤ ꯑꯗꯨꯝ ꯀꯟꯅ ꯇꯥꯏ ꯍꯥꯏꯅꯤꯅꯦ
ꯍꯥꯏꯗꯤ ꯈꯔ ꯁꯪꯉꯦ ꯍꯥꯏꯕꯅꯗꯤ ꯍꯣꯔꯦꯟ ꯈꯤꯇꯥꯡ ꯑꯗꯨꯝ ꯃꯤꯅꯤꯠ ꯑꯃ ꯑꯅꯤ ꯑꯗꯨꯝ ꯌꯥꯎꯔꯗꯤ
ꯑꯣ ꯑꯗꯨꯗꯤ ꯅꯒꯤ ꯅꯣꯏ ꯅꯪꯗ ꯀꯣꯜ ꯇꯧꯔꯤꯁꯦ ꯀꯩꯅꯣ ꯃꯤꯅꯤꯠ ꯑꯃ ꯑꯅꯤꯗꯤꯠ ꯑꯣꯏꯅ ꯑꯣ ꯑꯉꯅꯕꯤꯗꯤ ꯂꯥꯏꯗꯅꯤ
ꯎ ꯑꯗꯨꯁꯨ ꯌꯥꯏ ꯅꯪꯅ ꯉꯥꯡꯑꯣ ꯃꯤꯅꯤꯠ ꯑꯃ ꯑꯅꯤꯗꯤ ꯑꯩ ꯑꯗꯨꯝ ꯇꯥꯔꯒꯦ ꯍꯧꯖꯤꯛꯇꯤ ꯌꯥꯝ ꯂꯥꯞꯄ꯭ꯔꯣ ꯍꯧꯖꯤꯛꯁꯨ ꯄꯥꯞꯄ꯭ꯔꯕ
ꯌꯥꯔꯦ ꯇꯞꯆꯔꯦ ꯃꯤꯅꯤꯠꯇꯣ ꯑꯃ ꯁꯨꯈ꯭ꯔꯕꯅꯤꯅ
ꯍꯥꯏꯗ꯭ꯔꯣ ꯑꯩ ꯍꯥꯏꯗ꯭ꯔꯣ
ꯅꯤ
ꯑꯗꯨꯅꯦ
ꯍꯌꯦꯡꯁꯤ ꯊꯕꯛ ꯂꯩꯇꯦ ꯍꯥꯏꯕ ꯅꯪ
ꯍꯣꯏ
ꯊꯕꯛꯁꯨ ꯁꯨꯏꯅꯦ ꯀꯂꯦꯁꯨꯨ ꯀꯗ꯭ꯔꯦ
ꯀꯅꯥꯅꯣ ꯍꯣꯏꯗ ꯑꯩ ꯀꯥꯗꯦꯅ ꯍꯥꯏꯕꯟꯒꯣꯟꯗ
ꯍꯪꯗꯦꯅꯦ
ꯈꯪꯖ ꯈꯪꯗ
ꯈꯪꯉꯛꯇꯅꯤ ꯈꯪꯉꯛꯇꯅꯤ
ꯀꯥꯒꯅꯤ
ꯑꯣ ꯐꯥꯏꯌꯦꯅꯦ ꯀꯥꯎ ꯀꯥꯎ ꯀꯥꯎ ꯍꯣꯏ ꯀꯣꯂꯦꯖ ꯀꯥꯎꯕꯗꯤ ꯐꯥꯎꯕꯅꯦꯕ
ꯍꯣꯏꯗ ꯑꯩꯁꯨ ꯇꯣꯛꯑꯒꯦꯔ ꯍꯥꯏꯅ ꯈꯟꯕꯅꯤ
ꯑꯗꯨꯝ ꯌꯥꯗꯦꯗꯣ ꯍꯌꯦꯡ ꯅꯨꯡꯉꯥꯏ ꯃꯤ ꯑꯣꯏꯔꯀꯥꯟꯗ ꯑꯩ ꯑꯩꯁꯨ ꯊꯕꯛ ꯇꯧꯅꯤ ꯅꯣꯏ ꯑꯣꯐꯤꯁꯇ
ꯅꯪꯕꯨ ꯌꯣ ꯀꯤꯅꯦ ꯍꯥꯏꯅ
ꯍꯣꯏ ꯌꯥꯅꯤ ꯀꯥꯏꯗꯦ
ꯑꯩ ꯊꯕꯛ ꯇꯧꯔ ꯀꯟꯅ ꯍꯥꯏꯕꯁꯦ ꯑꯁꯦꯡꯕ ꯇꯧꯗꯧꯃꯜꯂꯦꯍꯦ
ꯃꯥꯜ ꯍ
ꯑꯣ
ꯑꯗꯨꯗꯗꯤ ꯑꯣ ꯑꯣ ꯅꯪꯁꯨ ꯅꯨꯄꯤ ꯑꯇꯣꯞꯄ ꯆꯤꯡꯒꯣꯝꯅ ꯆꯥꯛ ꯌꯦꯟꯁꯥꯡ ꯊꯣꯡꯕ ꯍꯩꯗ꯭ꯔꯒ ꯃꯤꯒꯤ ꯈꯛꯇ ꯊꯣꯡꯕ ꯍꯕꯗꯨꯣ ꯑꯣꯏꯔꯝꯅꯤ
ꯄꯤꯛꯏ ꯀꯩ ꯍꯥꯏꯕ ꯑꯝꯇ ꯍꯥꯏꯔꯛꯑꯣꯅꯦ ꯑꯃꯨꯛ
ꯁꯥꯔ ꯊꯣꯡ
ꯀꯩꯒꯤꯅꯣ ꯀꯣꯂꯦꯖ ꯀꯥꯕꯩꯔꯥ
ꯍꯣꯏ
ꯎ ꯑꯥ ꯄꯩꯔ ꯍꯦꯟꯅ ꯌꯦꯡ ꯆ ꯑꯗꯨꯗꯤ ꯍꯦꯟꯅꯟꯗ꯭ꯔꯣ ꯍꯥ
ꯃꯤ ꯑꯇꯣꯞꯄꯁꯤꯡꯗꯤ ꯁꯨꯃꯥꯏꯅ ꯇꯧꯕꯁꯨ ꯌꯥꯎꯋꯕ
ꯑꯗꯨꯗꯤ ꯃꯤ ꯑꯃ ꯃꯤ ꯑꯃꯅꯤ ꯋꯥꯔꯤꯅꯤ ꯀꯩꯅꯣ
ꯑꯣ ꯅꯪꯗꯤ ꯐꯖꯅ ꯍꯩꯌꯦ ꯍꯥꯏꯅꯤ
ꯍꯣꯏꯗ ꯑꯩꯅ ꯊꯣꯡꯕꯗ ꯅꯪ ꯆꯥꯔꯗꯤ ꯅꯨꯡꯇꯤ ꯆꯥꯅꯤꯡꯉꯅꯦꯕ
ꯑꯦ ꯑꯦ ꯂꯥꯛꯑꯣꯅꯦ ꯑꯗꯨꯗꯤ
ꯏ ꯊꯣꯡꯕꯤ ꯑꯦ ꯑꯩ ꯑꯃꯨꯠ ꯆꯥꯅꯤꯡꯌꯦ ꯊꯣꯡꯕꯤꯌꯣ ꯑꯣꯏꯅꯒ
ꯑꯣ ꯑꯗꯨꯗꯤ ꯐꯥꯕ ꯇ ꯍꯥꯏꯔꯅꯤ ꯅ
ꯑꯩꯅ ꯊꯣꯡꯕꯗꯤꯀꯣ ꯏꯟꯁꯥꯡꯉꯎꯗ꯭ꯔꯁꯨ ꯆꯥꯛ ꯆꯥꯛ ꯆꯥꯛ ꯉꯥꯛꯇ ꯑꯣꯏꯔꯁꯨ ꯅꯪꯗꯤ ꯑꯗꯨꯝ ꯆꯕ ꯌꯥꯔꯅꯤ ꯁꯥꯎꯦꯅ ꯁꯨꯄꯔ ꯐꯥꯏꯟ ꯁꯨꯄꯔ ꯐ ꯁꯨꯄꯔ ꯐꯥꯏꯟ ꯉꯥꯛꯇ ꯑꯣꯏꯔꯁꯨꯀꯣ ꯑꯩꯅ ꯊꯣꯡꯉꯨꯕꯨꯗꯤ ꯃꯍꯥꯎ ꯃꯍꯥꯎꯗꯣ ꯌꯥꯝ ꯇꯣꯡꯉꯝꯕꯗ
ꯑꯣ ꯑꯗꯣ ꯑꯩꯅ ꯆꯥꯗ꯭ꯔꯗꯤ
ꯑꯁ ꯆꯥꯅꯤꯗ ꯑꯩꯅ ꯊꯣꯡꯉꯨꯕ ꯆꯥꯗꯗꯤ ꯉꯁꯤ ꯑꯩ ꯄꯣꯛꯄꯗꯅꯦ ꯑꯩꯅ ꯊꯣꯡꯕ ꯆꯥꯛ ꯆꯥꯗꯕ ꯃꯤ ꯌꯥꯎꯗ꯭ꯔꯦ ꯍꯧꯖꯤꯛꯐꯥꯎ
ꯋꯥꯎ ꯌꯦꯡꯉꯒꯅꯦꯔ ꯍ ꯍꯥꯏꯌꯦꯌ ꯃꯥꯂ ꯍꯦ ꯋꯥꯔꯤ ꯋꯥꯔꯤ ꯈꯨꯨꯁꯥꯕꯗꯤ
ꯍꯥꯏꯕꯤ ꯅꯠꯇ꯭ꯔꯣꯅ ꯍꯥꯏꯕꯗ ꯁꯃꯥꯏ ꯉ ꯑꯗꯨꯗꯤ ꯑꯩ ꯑꯁꯨ ꯉ ꯂꯥꯛꯑꯕ ꯍꯣꯏ ꯍꯣꯏ ꯊꯣꯡꯕ ꯍꯥꯏꯗꯦ ꯊꯣꯡꯕ ꯍꯥꯏꯗꯦ ꯇ ꯍꯣꯏ ꯑꯩꯅ ꯍꯥꯏꯔꯛꯀꯅꯤ ꯅꯠꯇ꯭ꯔꯣ
ꯅ ꯅꯅꯦꯦ ꯅ ꯆꯨꯝꯃꯦ ꯑ ꯍꯥꯏ
ꯐꯁ
ꯀꯥꯡꯅ ꯌꯥꯝꯕꯅꯦ ꯍꯥ
ꯃꯥꯡꯗꯦ
ꯎꯝ
ꯏꯁ ꯍꯥꯏꯔꯝꯃꯣꯏꯍꯦ ꯊꯥꯖꯗꯦ ꯃꯦꯒꯤ ꯅꯪꯗꯤꯪ ꯅꯪꯗꯤ ꯃꯦꯒꯤ ꯐꯥꯎ ꯊꯣꯡ ꯑꯃ ꯍꯥꯏꯔꯝꯃꯣꯏ
ꯍꯥꯥ
ꯅꯪꯗꯤꯀꯣ
ꯑꯥ
ꯃꯦꯒꯤ ꯐꯣꯠ ꯊꯣꯡꯕ ꯍꯥꯏꯔꯝꯃꯣꯏꯕ
ꯑꯣ
ꯎ
ꯋꯥꯔꯤꯗꯤ ꯑꯩꯁꯨ ꯍꯩꯕꯤꯅꯤꯍꯦ ꯀꯩꯅꯣ ꯅꯣꯏꯅ ꯆꯥꯔꯗꯤ ꯑꯃꯨꯛ ꯂꯩꯅꯤꯡꯉꯅꯤ
ꯑꯦꯑꯦꯑꯦ
ꯆꯍꯤꯍꯤꯁꯦ ꯀ꯭ꯂꯥꯁ ꯁꯚꯦꯟ ꯑꯩꯠ ꯀ꯭ꯂꯥꯁ ꯁꯦꯚꯦꯟ ꯏꯂꯚꯦꯟ ꯇꯨꯋꯦꯜꯐ ꯆꯍꯤ ꯑꯅꯤ ꯑꯍꯨꯝ ꯍꯣꯇꯦꯜꯗ ꯂꯩꯔꯒ ꯆꯥꯛ ꯍꯦꯟꯖꯥꯡ ꯊꯣꯡꯕꯅꯤ ꯀꯔꯤꯅꯣ ꯑꯟꯑꯣꯗꯤꯕꯜ
ꯌꯥꯏꯍꯦ ꯑꯗꯨꯗꯤ ꯌꯥꯝ ꯍꯥꯏꯔꯝꯃꯦ ꯑꯗꯨꯗꯤ ꯑꯩ ꯍꯦꯟꯅ ꯍꯥꯏꯔꯗꯤ ꯂꯣꯏꯔꯦꯍꯦ
ꯅꯪꯗꯒꯤ ꯍꯦꯟꯅ ꯍꯥꯏꯔꯝꯒꯅꯤꯗ
ꯉꯁꯤꯐꯥꯎꯀꯣ ꯑꯩ ꯍꯦꯟꯅ ꯍꯥꯏꯕ ꯑꯩ ꯍꯦꯟꯅ ꯍꯥꯏꯕ ꯃꯤ ꯑꯝꯇ ꯊꯦꯡꯅꯗ꯭ꯔꯦꯕ ꯑꯗꯨꯒꯤ
ꯑꯩ ꯑꯩ ꯍꯧꯖꯤꯛ ꯑ ꯑꯩ ꯍꯧꯖꯤꯛ ꯊꯣꯡ ꯊꯦꯡꯅꯔꯦꯅ ꯑꯗꯨꯗꯤ
ꯑꯗꯨꯏꯅꯤ ꯊꯥꯖꯗꯕꯗꯣ ꯍꯦꯛꯇ ꯊꯥꯖꯕ ꯌꯥꯗꯦꯕ ꯅꯠꯇ꯭ꯔꯣ
ꯅꯟꯅꯦ ꯅꯠꯅꯦ
ꯅꯪ ꯅꯪꯅ ꯊꯣꯡꯕꯗꯣ ꯆꯥꯔ ꯆꯥꯔꯒ ꯍꯨꯏꯅꯦ ꯃꯥꯅꯦ ꯆꯨꯝꯃꯤꯅꯦ ꯍꯧꯗꯤ ꯍꯧ ꯑꯩꯒꯤ ꯍꯦꯟꯅ ꯍꯦꯟꯅ ꯑꯗꯨꯝ ꯀꯩꯅꯣ ꯇꯧꯔꯗꯤ ꯌꯥꯏꯑꯕꯀꯣ ꯑꯗꯨꯁꯨ ꯅꯠꯇꯦ ꯆꯥꯕꯁꯨ ꯐꯪꯗ꯭ꯔꯦ ꯑꯗꯨꯒ ꯅꯪ ꯍꯦꯛ ꯍꯥꯏꯕꯗ ꯑꯩꯅ ꯊꯥꯖꯒꯗꯕꯗꯤ ꯌꯥꯔꯣꯏꯕ ꯅꯠꯇ꯭ꯔ
ꯌꯤꯍꯦ ꯌꯥꯏꯍꯦ ꯉꯁꯤꯁꯦ ꯄꯣꯔꯇꯨꯒꯥꯜꯁꯦ ꯑꯦꯌꯥꯔꯄꯣꯔꯠꯇ ꯆꯠꯈ꯭ꯔꯅꯤꯅꯦ
ꯑꯁꯇ ꯇꯣꯛꯑꯣ ꯌꯥꯔꯦ
ꯑꯍꯍꯍꯍ ꯑꯃꯣꯛ ꯍꯧꯔꯦ ꯇꯣ ꯁꯥꯎꯔꯅꯤ ꯔꯣ ꯔꯣꯅꯥꯜꯗꯣꯒꯤ ꯋꯥꯔꯤ ꯊꯣꯛ ꯁꯕꯅꯦꯕ
ꯃꯤꯁꯤꯒꯤ ꯋꯥ ꯍꯥꯏꯒꯦ ꯍꯥꯏꯗꯤ ꯑꯗꯨꯝ ꯍꯥꯏꯌꯨ ꯔꯣꯅꯦꯜ ꯗꯣꯃꯤꯡ ꯄꯥꯟꯂꯥꯛꯀꯅ ꯥꯏ ꯁꯅꯤꯡꯉꯦꯕ
ꯀꯣ ꯑꯁ ꯃꯊꯪꯗ ꯑꯃꯨꯛ ꯁꯥꯟꯅꯕꯗꯣ
ꯍꯣꯏ ꯑꯗꯨꯝ ꯍꯥꯏꯔꯛꯑꯣ ꯌꯥꯏ ꯐꯩꯅꯦ ꯑꯗꯨꯗꯤ ꯌꯥꯝ ꯐꯩꯅꯦ ꯌꯥꯝ ꯐꯩ ꯑꯩ ꯑꯩꯈꯣꯏꯗꯤ ꯑꯗꯨꯝ ꯍꯥꯏꯕꯤꯅꯤꯕ ꯅꯣꯏꯗꯤ ꯅꯣꯏ ꯅꯣꯏꯗꯤ ꯑꯁ ꯔꯣꯅꯤꯗꯣꯒꯤ ꯄ꯭ꯂꯁꯦ ꯌꯥꯝ ꯅꯨꯡꯉꯥꯏꯌꯦ ꯐꯖꯩꯌꯦ ꯉꯔꯥꯡꯒꯤꯗ ꯑꯣꯏꯅ ꯍꯥꯏꯔꯗꯤ ꯑꯦ ꯐꯖꯗꯦꯅ ꯑꯗꯨꯝ ꯍꯥꯏꯗꯤ ꯑꯊꯤꯕ ꯉꯥꯛꯇ ꯍꯥꯏꯔꯛꯀꯅꯤ ꯈꯪꯉꯤ ꯍꯥꯏꯌꯣ ꯍꯥꯏꯌꯣ
ꯔꯣꯅꯥꯛꯗꯣꯗꯣ ꯁꯄꯦꯟꯒ ꯁꯥꯟꯅꯒꯅꯤꯕ
ꯑꯣ
ꯑ ꯑꯗꯨ ꯃꯣꯏꯅ ꯀꯣ ꯗꯥꯎ ꯐꯥꯔꯒ ꯉꯝꯃꯛꯑꯗꯤ ꯑꯃꯨꯛꯀ ꯐ꯭ꯔꯥꯟꯁꯀ ꯁꯥꯟꯅꯒꯅꯤꯒ ꯑꯗꯨꯗ ꯃꯣꯏ ꯑꯗꯣ ꯑꯦꯌꯥꯔꯄꯣꯔꯠꯇ ꯆꯠꯈ꯭ꯔꯅꯦꯕ
ꯗꯣ ꯏꯏꯏꯏ ꯗꯧ ꯐꯥꯔꯗꯤ ꯀꯥꯏ ꯗꯧ ꯐꯥꯔꯗꯤ ꯍꯥꯏꯕꯗꯤ ꯅꯪꯉꯤꯁꯤꯗꯤ
ꯗꯥꯎ ꯐꯥꯏꯔꯗꯤ ꯏꯁꯄꯦꯟꯕꯨꯗꯩ ꯉꯝꯈ꯭ꯔꯅꯦꯕ ꯑꯗꯨ ꯅꯠꯇ꯭ꯔꯒ ꯗꯥꯎꯗꯣ ꯁꯤꯗꯤ ꯏꯔꯄꯣꯔꯠꯇ ꯍꯥꯟꯅ ꯆꯠꯈ꯭ꯔꯅꯦꯕ
ꯅꯣꯏꯁꯨ ꯆꯠꯂꯣꯏ ꯍꯥꯏꯕ ꯅꯠꯇꯦ ꯑ ꯃꯦ ꯑ ꯑꯥꯔꯖꯦꯟꯇꯤꯅꯥꯁꯨ ꯆꯠꯂꯣꯏ ꯍꯥꯏꯕ ꯅꯠꯇꯦ ꯑꯥꯔꯖꯦꯟꯇꯤꯅꯥꯁꯨ ꯅ ꯉꯥꯏꯍꯥꯛ ꯂꯩꯔꯗꯤ ꯆꯠꯂꯅꯦꯕ ꯃꯣꯏꯤ ꯀꯦ ꯀꯥꯒꯕꯅꯤ ꯑꯦ ꯑ ꯑꯦꯗꯚꯥꯟꯁ ꯑꯣꯏꯅ ꯃꯣꯏ ꯃꯣꯏꯁꯨ ꯈꯪꯉꯦꯕꯀꯣ ꯉꯝꯔꯣꯏꯅ
ꯐꯔꯦꯅꯦ ꯐꯔꯦꯅꯦ ꯅꯣꯏꯅ ꯉꯝꯃꯨꯅꯦ
ꯑꯩꯣꯏꯗ ꯑꯩꯅ ꯉꯝꯂꯨꯅꯤ ꯃꯣꯏꯅꯁꯨ ꯉꯝꯃꯨꯅꯤ
ꯃꯣꯏꯕꯨꯗꯤ ꯈꯔ
ꯑꯁ ꯅꯠꯇꯤꯌꯦ ꯉꯝ ꯉꯝꯃꯁ ꯉꯁꯨ ꯌꯥꯏ ꯉꯝꯗ꯭ꯔꯁꯨ ꯐꯩ ꯉꯝꯗ꯭ꯔꯁꯨ ꯃꯣꯏꯕꯨ ꯁꯞꯄꯣꯔꯠ ꯇꯧꯒꯅꯤ ꯃꯤ ꯑꯇꯣꯞꯄ ꯁꯞꯄꯣꯔꯠ ꯇꯧꯒꯗꯕꯁꯨ ꯅꯠꯇꯦ ꯑꯩꯗꯤ
ꯑ ꯑꯗꯨꯅꯦ ꯌꯥꯏ ꯌꯥꯏ ꯑꯩꯈꯣꯏꯗꯤ ꯉꯝꯃꯁꯨ ꯉꯝꯃꯁꯨ ꯉꯝꯒꯅꯤ
ꯅꯪꯒꯤ ꯋꯥꯕꯨꯗꯤꯀꯣ ꯅꯪ ꯎꯈ꯭ꯔꯕꯩ ꯇꯥꯏꯞꯇ ꯉꯝꯃꯅꯤꯅ ꯄ꯭ꯔꯤꯗꯤꯛꯅ ꯀꯅꯥꯅ ꯍꯥꯏꯔꯛꯀꯦ
ꯑꯩꯅ ꯑꯩꯅ ꯄ꯭ꯔꯤꯇꯛꯅꯤ
ꯏꯃ ꯏꯕꯃ
ꯑꯥ
ꯎꯝ ꯑꯩ ꯀꯞꯅꯤꯡꯉꯦꯀꯣ ꯑꯩꯒꯤ ꯑꯩꯒꯤ ꯍꯧꯖꯤꯛ ꯑꯩꯒꯤ ꯋꯥꯈꯜꯗ ꯃꯤꯁꯤ ꯃꯁꯛ ꯉꯥꯛꯇ ꯎꯈ꯭ꯔꯦ
ꯅ ꯁꯤ ꯑꯗꯣ ꯑꯗꯣ ꯌꯦꯡꯒꯗ꯭ꯔꯣ
ꯑꯦꯒꯣꯏ
ꯍꯥꯥ ꯌꯦꯡꯉꯅꯨ ꯌꯦꯡꯉꯅꯨ ꯍꯥꯔꯠ ꯑꯦꯇꯦꯛꯦꯛ ꯂꯩꯅꯤ
ꯏ ꯏ ꯏ ꯏ ꯅꯪ ꯅꯪꯅꯦ ꯂꯩꯗꯧꯁꯥꯏ ꯅꯌꯦ
ꯑꯩꯗꯤ ꯂꯩꯔꯣꯏꯅ ꯑꯩ ꯁꯞꯄꯣꯔꯠ ꯇꯧꯕ ꯀ꯭ꯂꯕꯁꯨ ꯅꯠꯇꯅ
ꯑꯣ ꯑꯗꯨ ꯅꯠꯇꯦ ꯅꯣꯏ ꯏꯇꯤ ꯃꯤ ꯁꯅꯥꯕꯨꯗ ꯌꯦꯡꯉꯅꯨ ꯍꯥꯏꯕꯅꯤꯅ
ꯑꯁ ꯑꯗꯨ ꯍꯥꯟꯅ ꯀꯩꯅꯣ ꯎꯝ ꯑꯍꯔ ꯇꯦꯛꯒ ꯂꯩꯣꯏ ꯆꯗꯦꯗ ꯑꯩꯈꯣꯏꯗꯤ ꯑꯩꯈꯣꯏꯒꯤꯗꯤ ꯂꯦꯖꯦꯟ ꯉꯥꯛꯇ ꯂꯤꯖꯦꯜ ꯉꯥꯛꯇ ꯁꯥꯟꯅꯕꯗꯣ ꯍꯩꯕ ꯉꯥꯛꯇ ꯁꯥꯟꯅꯕꯗꯣ ꯑꯗꯨ
ꯀꯞꯅꯤꯡꯉꯦ ꯀꯣꯏ ꯀꯞꯅꯤꯡꯉꯦ
ꯀꯞꯄ
ꯅꯪꯗꯗꯤ ꯑꯩ ꯀꯣ ꯁꯣꯔꯛꯀꯅꯤ ꯑꯩ ꯆꯄꯣꯜꯗꯣ ꯂꯥꯎꯑꯣꯔ ꯍꯧꯖꯤꯛ
ꯑꯣ ꯆꯞꯄꯕꯨꯗꯤ ꯀꯖꯩ ꯍꯦ
ꯪꯪ ꯅꯪꯒꯤ ꯃꯅꯥꯛꯇꯐꯥꯎ ꯄꯥꯏꯔꯛꯅꯕ
ꯆꯞꯄ ꯎꯕꯗꯤ ꯑꯩ ꯀꯤꯖꯩ
ꯎ
ꯏꯃꯥꯅ ꯐꯨꯕꯗꯣ
ꯑꯦ ꯅꯪ ꯁꯗ ꯃꯥꯅ ꯆꯄꯅ ꯐꯂꯦ
ꯐꯏꯅꯦ
ꯑꯖꯤꯛ ꯁꯥ
ꯍꯧꯖꯤꯛꯇꯤ ꯅꯠꯇꯦ ꯑꯉꯥꯡ ꯑꯣꯏꯔꯤꯉꯩꯗ ꯆꯄꯜ ꯐꯨꯕꯗ
ꯀꯌꯥ ꯀꯌꯥ ꯂꯄꯨꯒꯦ
ꯑ ꯈꯪꯗꯔꯦ ꯇ ꯑꯩ ꯌꯥꯝꯈ꯭ꯔꯕꯅꯤ
ꯅꯪ ꯌꯥꯝ ꯁꯥꯊꯤꯕꯩ ꯑꯣꯏꯔꯝꯅꯦ ꯑꯗꯨꯏꯅꯦꯕ ꯑꯗꯨꯏꯅꯦꯕ ꯑꯩꯈꯣꯏꯗꯤ ꯁꯥꯊꯤꯗꯕꯅꯤꯅꯅꯦ ꯗꯕ
ꯅꯣꯏꯁꯨ ꯌꯥꯁ ꯆꯤꯗ ꯉꯥꯡ ꯉꯥꯡ ꯃꯅꯤ
ꯀꯔꯤꯅꯣ ꯅꯪꯛ ꯁꯨꯡꯉꯥꯡ ꯉꯝꯗ꯭ꯔꯣꯅꯦ
ꯁꯥꯔꯦꯅꯤ ꯃꯥ ꯌꯥ ꯁꯦꯇꯥꯗ ꯍꯗ ꯋꯥ ꯁꯔꯦ ꯔꯦꯕꯥ
ꯑꯦꯀꯥꯎꯟ ꯑꯅꯧꯕ ꯍꯪꯕ꯭ꯔꯕ ꯁꯤꯗꯣ ꯀꯣ ꯑꯅꯧꯕꯀꯣ ꯏꯁ
ꯅꯪ ꯁꯤꯗꯤ ꯀꯔꯤꯅꯣ ꯇꯧꯋꯦꯗ
ꯑ ꯏꯣ ꯀꯌꯥꯗ
ꯍꯣꯏ ꯍ
ꯀꯧꯗꯁꯨ ꯆꯠꯗꯁꯨ ꯑꯗꯨꯒꯤ ꯑꯗꯨꯝ ꯀꯣꯛ ꯉꯥꯎꯕꯗꯣ ꯍꯥꯏꯗꯤ ꯒ꯭ꯌꯥꯟ ꯃꯦꯟ ꯇꯥꯗꯨꯗ ꯑꯗꯨꯝ ꯌꯥꯎꯋꯦꯕ ꯍꯣꯏ
ꯑꯁ ꯇꯨꯝꯅꯤꯡ ꯀ꯭ꯔꯤꯗ ꯕꯣꯜ ꯀꯩꯅꯣ ꯍꯥꯟꯅꯗꯤ ꯇꯗ ꯇꯥꯏ
ꯇꯨꯝꯃꯣ ꯑꯦ ꯊꯝꯃꯣ ꯑꯗꯨꯒ
ꯑꯗꯨ ꯑꯗ ꯀꯩꯅꯣ ꯅꯪꯁꯨ ꯑꯦꯂꯥꯔꯝ ꯊꯣꯛꯑꯒ ꯀꯣꯜ ꯇꯧꯔꯛꯑꯣ ꯍꯧꯒꯠꯄ ꯉꯝꯗ꯭ꯔꯗꯤ
ꯑ
ꯑꯦ ꯑꯦ ꯑꯦ ꯑꯦ ꯑꯦ ꯑꯦ ꯑꯦ ꯀꯔꯤ ꯑꯦ ꯑꯦ ꯑꯦ
ꯑꯦ ꯑꯦ ꯑꯦ ꯍꯥꯏꯌꯨ ꯌꯥꯗ꯭ꯔꯣ ꯍꯥꯏꯗ꯭ꯔꯣꯅ ꯈꯤꯇꯪ ꯊꯨꯅ ꯍꯥꯏꯔꯛꯑꯣ ꯅꯪ ꯁꯤꯔꯤ
ꯐ ꯊꯃ
ꯑꯦ ꯑꯦ ꯑꯦ ꯍꯥꯏꯔꯑꯣ
ꯑ ꯎꯝ ꯀꯔꯤ ꯀꯔꯤꯌꯦꯕ
ꯍꯦꯛ ꯑꯦ ꯍꯥꯏꯔꯛꯑꯣꯕ
ꯑꯦ ꯑ ꯋꯥ ꯋꯥ ꯑ ꯀꯔꯤ ꯅꯨꯃꯤꯠꯇꯒꯤ ꯍꯤꯗꯥꯛ ꯍꯤꯗꯥꯛ ꯂꯣꯏꯈ꯭ꯔꯕꯅꯣ ꯅꯪꯒꯤ
ꯑꯩ ꯉꯥꯎꯗ ꯌꯦ ꯑꯗꯨꯅꯨꯡ ꯉꯨꯕꯅꯦ
ꯍꯥ